ꯑꯣ ꯇꯥꯏꯌꯦ ꯇꯥꯔꯦ
ꯆꯥꯛ ꯆꯥꯔꯕꯣ
ꯆꯥꯗ꯭ꯔꯤꯗ
ꯑꯩꯁ ꯊꯦꯡꯉꯤꯅꯦ ꯀꯩꯒꯤꯂꯣ
ꯑꯣ ꯆꯥꯔꯦ ꯍꯥꯏꯕ ꯑꯧ ꯆꯥꯔꯦ ꯆꯥꯔꯦ
ꯀꯩꯟꯁꯥꯡ ꯆꯥꯒꯦ
ꯑꯩꯔꯣ
ꯑꯥ
ꯉꯁꯤꯗꯤ ꯁꯧꯒ꯭ꯔꯤ ꯑꯣꯏꯅ ꯆꯥꯔꯦꯗ
ꯎꯝ ꯍꯥꯎꯕ꯭ꯔꯥ
ꯍꯥꯎꯇꯦꯗ
ꯏꯁ
ꯍꯥꯎꯇ꯭ꯔꯁꯨ ꯑꯗꯨꯝ ꯆꯥꯕ ꯇꯥꯔꯦꯗꯅ
ꯎꯝ ꯎꯝ ꯆꯥꯕ ꯇꯥꯕꯅꯤ ꯏꯟꯁꯥꯡ ꯍꯥꯎ ꯇ꯭ꯔꯗꯤ ꯆꯥꯛ ꯌꯥꯝ ꯆꯥꯔꯝꯃꯔꯣꯏꯅꯦ
ꯎꯝ
ꯈꯤꯇꯪ ꯆꯥꯕ꯭ꯔꯣ ꯀꯅꯥꯅ ꯊꯣꯡꯕꯤꯒꯦ
ꯈꯪꯗꯦ ꯏꯃꯥꯅ ꯊꯣꯡꯕꯤꯕꯅꯤ
ꯎꯝ ꯅꯪꯁꯨ ꯋꯥꯔꯤ ꯌꯥꯝ ꯁꯥꯕ ꯍꯩꯕꯗꯥꯏꯅꯦ
ꯏꯁ ꯑꯩ ꯍꯩꯇ꯭ꯔꯦꯗ ꯍꯧꯖꯤꯛꯀꯥꯟꯁꯦ ꯌꯥꯝ ꯋꯥꯔꯦꯗ
ꯀꯩꯒꯤ
ꯈꯪꯗ꯭ꯔꯦ
ꯅꯁꯥ ꯉꯝꯗꯕ꯭ꯔꯣ
ꯉꯝ ꯑꯗꯨꯝ ꯉꯝꯃꯦꯗ
ꯎꯝ ꯒ꯭ꯌꯥꯟ ꯇꯥꯗꯦꯗ ꯅꯣꯡ ꯆꯨꯕ꯭ꯔꯥ ꯅꯣꯏꯗ
ꯆꯨꯗꯦꯗ
ꯎꯝ ꯅꯣꯛꯀꯅꯨꯍꯦ ꯅꯪꯁꯨ
ꯈꯪꯗꯦ ꯍꯌꯦꯡ ꯆꯨꯒꯗ꯭ꯔꯥ
ꯑꯩꯈꯣꯏꯔꯣꯝꯗꯗꯤ ꯅꯣꯡꯆꯨꯑꯦ
ꯑꯣ
ꯑꯣ ꯇꯨꯝꯅꯤꯡꯗ꯭ꯔꯤꯕꯣ
ꯇꯨꯝꯅꯤꯡꯉꯦ
ꯗꯣ ꯍꯧꯖꯤꯛ ꯐꯥꯎ ꯇꯨꯖꯔꯤꯕ ꯀꯩꯒꯤꯅ
ꯏꯁ ꯇꯨꯝꯒꯦ ꯇꯧꯔꯕꯅꯤ ꯅꯪ ꯀꯣꯜ ꯇꯧꯔꯛꯄꯗꯒꯤ ꯇꯨꯝꯗ꯭ꯔꯦ
ꯑꯣ
ꯌꯥꯝ ꯐꯩꯅꯦ ꯑꯩꯕꯨ ꯉꯥꯏꯔꯤꯕ꯭ꯔꯣ
ꯑꯥ
ꯎꯝ ꯉꯟꯅ ꯇꯨꯝꯝꯃꯨꯀꯣ ꯍꯌꯦꯡꯗꯤ
ꯍꯣꯏ ꯇꯨꯡꯗꯦ ꯇꯨꯡꯒꯦ
ꯎꯝ ꯉꯁꯤꯗꯤ ꯉꯟꯅ ꯇꯨꯝꯒꯅꯨ ꯍꯥꯏꯕꯅꯤꯗ ꯑꯩꯈꯣꯏꯅꯤ ꯏꯕꯥꯅꯤ ꯋꯥꯔꯤ ꯁꯥꯟꯅꯔꯤꯁꯤꯗꯤ
ꯎꯝ ꯑꯗꯨꯏꯅꯦꯕ
ꯍꯌꯦꯡꯗꯤ ꯉꯥꯟꯗ ꯇꯨꯝꯃꯣ ꯍꯥꯏꯕꯅꯤꯗ ꯀꯅꯥ ꯀꯅꯥ ꯂꯩꯔꯤꯅꯣ ꯍꯧꯖꯤꯛ
ꯏꯊꯟꯗ ꯂꯩ
ꯎꯝ ꯃꯩꯗꯤ ꯂꯥꯛꯄ꯭ꯔꯣ
ꯎꯝ
ꯎꯝ ꯅꯪꯁꯨ ꯋꯥ ꯉꯥꯡꯉꯨꯅꯦ ꯏꯊꯟꯇ ꯉꯥꯡꯉꯒ ꯂꯩꯔ
ꯉꯡꯉꯣ ꯉꯡꯉꯣ
ꯂꯣꯏꯔꯦꯍꯦ ꯅꯪ ꯁꯤꯗꯤ
ꯑꯩꯗꯤ ꯌꯥꯝ ꯐꯥꯎꯕꯅꯦ
ꯋꯥꯔꯤ ꯁꯥꯎꯅꯦ
ꯀꯩ ꯁꯥꯁꯤꯔꯣ
ꯇꯧꯖꯗ꯭ꯔꯣꯅ
ꯎꯝ
ꯀꯩꯒꯤ ꯆꯠꯇꯕ
ꯆꯠꯅꯤꯡꯗꯕꯒꯤ ꯅꯪꯁꯤ ꯅꯪ ꯑꯣꯏꯅ ꯉꯔꯤ ꯑꯩ ꯉꯥꯔꯤ ꯋꯥꯔꯤ ꯑꯣꯏꯅ ꯍꯧꯔꯣ ꯅꯪꯅ
ꯀꯔꯤꯒꯤ ꯆꯠꯇꯕ꯭ꯔꯣ ꯄꯥꯈꯪ ꯑꯣꯏꯔꯒ
ꯆꯜꯂꯣꯏꯌꯦ
ꯇꯟꯕ ꯃꯥꯜꯂꯤ ꯅꯪ
ꯄꯥꯈꯪꯗꯤ ꯂꯧ ꯆꯠꯀꯗꯕꯅꯤꯅꯦ
ꯑꯩꯗꯤ ꯆꯠꯇ꯭ꯔꯦ
ꯂꯣꯏꯔꯦꯍꯦ ꯅꯪꯁꯤꯗꯤ ꯌꯨꯝꯗ ꯑꯗꯨꯝ ꯐ꯭ꯔꯤꯗ ꯂꯩꯕ꯭ꯔꯣ
ꯑꯥ
ꯂꯣꯏꯔꯦꯍꯦ
ꯐ꯭ꯔꯤ ꯂꯩꯇ꯭ꯔꯦꯗ ꯍꯟꯗꯛ ꯃꯔꯛꯇꯤ ꯊꯕꯛ ꯉꯥꯛꯇꯅꯤꯗ ꯇꯨꯝꯃꯒ ꯐꯝꯃꯒ ꯀꯩꯅꯣ ꯀꯩꯅꯣ ꯊꯕꯛ ꯉꯥꯛꯇꯅꯦ ꯑꯩꯗꯤ
ꯏꯁ ꯌꯥꯝ ꯇꯟꯕ ꯃꯥꯜꯂꯦ ꯅꯪ ꯅꯪ ꯅꯨꯄꯤ ꯊꯤꯕ ꯀꯥꯟꯗ ꯅꯪ ꯅꯨꯄꯤꯅ ꯂꯩꯒꯗꯕ ꯃꯥꯜꯂꯦ ꯅꯪ
ꯑꯣꯏꯔꯣꯏ ꯑꯣꯏꯔꯣꯏ ꯄꯥꯔꯣꯏꯗꯕ ꯉꯥꯛꯇ ꯅꯪꯁꯨ
ꯑꯁꯦꯡꯕꯅꯦ ꯆꯤꯡꯒꯨꯝ ꯊꯤꯕ ꯆꯠꯇ꯭ꯔꯣ
ꯆꯠꯇꯦ
ꯀꯩꯒꯤ ꯃꯤꯗꯤ ꯌꯥꯝ ꯐꯪꯈ꯭ꯔꯦꯅꯦ
ꯍꯧꯖꯤꯛ ꯆꯤꯡꯒꯨꯝ ꯃꯇꯝ ꯅꯠꯇꯦ
ꯑꯦꯁ ꯃꯤ ꯌꯥꯝ ꯆꯥꯟꯅꯔꯤꯁꯤꯗꯤ ꯅꯪ
ꯃꯊꯪꯗ ꯑꯩꯗꯤ ꯈꯪꯗꯦꯅꯥ ꯀꯔꯤ ꯆꯤꯡꯒꯨꯝꯔꯥ ꯀꯔꯤ ꯆꯥꯅꯤꯡꯗ꯭ꯔꯦ
ꯅꯪꯁꯤꯗꯤ ꯂꯣꯏꯔꯦꯍꯦ ꯌꯥꯝ ꯇꯟꯕ ꯃꯤ ꯃꯥꯜꯂꯤ ꯅꯪ
ꯊꯕꯛꯀꯁꯨ ꯈꯔ ꯈꯔ ꯁꯨꯋꯣꯅꯦ
ꯁꯨꯅꯤꯡꯗ꯭ꯔꯦ
ꯑꯗꯨꯝ ꯐꯣꯟꯗ ꯌꯦꯡꯉꯒ ꯂꯩꯔꯗꯤ ꯀꯗꯥꯏꯗꯒꯤ ꯅꯨꯄꯥꯒꯤ ꯊꯕꯛꯁꯨ ꯌꯥꯝ ꯂꯩꯕꯅꯤꯅꯦ
ꯎꯝ ꯑꯩ ꯉꯁꯤ ꯌꯥꯝ ꯇꯨꯝꯅꯤꯡꯕ ꯑꯁ ꯑꯗꯨꯒꯤ ꯋꯥ ꯈꯔ ꯉꯥꯡꯕ ꯉꯝꯗ꯭ꯔꯦ
ꯎꯝ ꯅꯃꯥꯏꯗꯣ ꯇꯥꯟꯕ ꯆꯠꯂꯣ ꯏꯁꯤꯡꯅ
ꯅꯪ ꯋꯥꯍꯩꯗꯣ ꯇꯥꯕ ꯗ
ꯑꯩꯒꯤ ꯃꯥꯏ ꯇꯥꯜꯂꯨꯕ꯭ꯔꫭ ꯅꯪꯁꯨ ꯃꯥꯏ ꯄꯥꯛꯄꯤꯅꯦꯍꯦ
ꯑꯁꯦꯡꯕꯅꯦ ꯀꯔꯤꯔ ꯅꯣꯛꯏꯌꯦ ꯃꯁꯤ ꯅꯨꯄꯥꯁꯦ ꯉꯥꯎꯕ꯭ꯔꯥ ꯀꯩꯅꯣ
ꯅꯣꯛꯀꯅꯣ
ꯅꯣꯏꯗꯤ ꯑꯣꯛ ꯂꯩꯇ꯭ꯔꯣ
ꯂꯩꯇꯦꯗ
ꯀꯔꯤ ꯂꯩꯕ꯭ꯔꯣ
ꯑꯩꯈꯣꯏꯗꯔꯣ ꯌꯦꯟ ꯂꯩ
ꯂꯣꯀꯦꯜ ꯔꯣ
ꯑꯥ
ꯀꯌꯥꯃꯨꯛ ꯂꯩꯒꯦ
ꯀꯨꯟꯊ꯭ꯔꯥꯃꯨꯛ ꯂꯩꯗ
ꯑꯁ ꯍꯥꯎꯕꯅꯦꯅꯦ ꯂꫭꯀꯦꯜꯗꯤ
ꯎꯝ
ꯆꯥꯕꯗꯁꯨ ꯍꯥꯎꯕꯅꯦ ꯍꯛꯆꯥꯡꯗꯁꯨ ꯚꯤꯇꯥꯃꯤꯟ ꯌꯥꯝꯕꯅꯤꯅꯦ ꯆꯒꯦꯝ ꯊꯣꯡꯂꯁꯨ ꯍꯥꯎꯋꯤ ꯆꯝꯐꯨꯠ ꯊꯣꯡꯉꯁꯨ ꯍꯥꯎꯋꯤ ꯑꯩꯒꯤꯁꯨ ꯑꯃ ꯄꯤꯌꯣꯅꯦ
ꯃꯉꯥ ꯄꯤꯒꯦ ꯑꯃ ꯍꯪꯉꯗꯨ
ꯃꯉꯥ ꯇꯔꯨꯛ ꯁꯠꯇꯣꯛꯀꯦ
ꯂꯣꯏꯔꯦꯍꯦ ꯅꯪꯖꯨ ꯅꯣꯏ ꯅꯃꯥ ꯁꯥꯎꯒꯅꯤ
ꯎꯝ ꯁꯥꯎꯒ꯭ꯔꯁꯨ ꯅꯪꯉꯣꯟꯗ ꯂꯣꯏ ꯄꯤꯊꯣꯛꯑꯗꯤ ꯂꯣꯏꯔꯦ ꯑꯗꯨꯒ ꯃꯔꯨꯝ ꯀꯛꯄ ꯃꯇꯝꯗ ꯃꯆꯥ ꯂꯩꯔꯅꯤꯅ ꯑꯗꯨ ꯃꯆꯥꯁꯤꯡꯗꯣ ꯑꯗꯨꯃꯛ ꯑꯗꯨꯝ ꯄꯤꯒꯗꯕ
ꯑꯣ ꯎꯝ ꯑꯗꯨꯁꯨ ꯐꯩ ꯑꯩꯁꯨ ꯉꯁꯤꯗꯤ ꯌꯥꯝ ꯊꯨꯝꯅꯤꯡꯉꯦ ꯀꯩꯒꯤꯔꯥ ꯈꯪꯗꯦ
ꯎꯝ ꯉꯁꯤꯗꯤ ꯊꯦꯡꯕ ꯃꯥꯜꯂꯦꯗ
ꯎꯝ ꯊꯦꯡꯉꯦ ꯍꯌꯦꯡ ꯍꯧꯒꯠꯄ ꯊꯦꯡꯅ ꯍꯧꯒꯠꯒꯗꯧꯕ ꯃꯥꯜꯂꯦ
ꯎꯝ ꯅꯪꯗꯤ ꯉꯟꯅꯗꯤ ꯇꯨꯝꯕ꯭ꯔꯣ
ꯎꯝ ꯉꯟꯅ ꯇꯨꯝꯃꯦ ꯄꯨꯡ ꯅꯤꯄꯥꯟ ꯍꯦꯜꯂꯗꯤ ꯑꯗꯨꯝ ꯇꯨꯝꯃꯦ ꯉꯁꯤꯗꯤ ꯊꯦꯡꯈ꯭ꯔꯦ ꯅꯪꯒꯥ ꯋꯥꯔꯤ ꯁꯥꯟꯅꯒꯦꯅ ꯂꯩꯕ ꯅꯣꯏ ꯍꯨꯏ ꯂꯣꯏꯗ꯭ꯔꯣ
ꯑꯩꯈꯣꯏꯔꯣ ꯂꯣꯏꯗꯦꯗ
ꯍꯨꯏꯁꯤ ꯌꯥꯝ ꯄꯥꯝꯕ ꯂꯩꯕꯤꯔꯒ ꯑꯃꯨꯛ ꯑꯗꯨꯝ ꯁꯤꯕ ꯍꯨꯏꯁꯦ
ꯏꯁ ꯑꯗꯨꯗꯤ ꯂꯣꯏꯒꯅꯨꯅꯥ
ꯌꯥꯝ ꯃꯥꯡꯉꯦ
ꯎꯝ
ꯑꯃꯨꯛ ꯍꯟꯅ ꯍꯨꯏ ꯂꯣꯏꯔꯔꯣꯏ ꯈꯟꯕꯅꯦ ꯑꯗꯨ ꯑꯣꯏꯁꯨ ꯃꯤꯒꯤ ꯍꯨꯏ ꯎꯔꯗꯤ ꯄꯥꯝꯕꯀꯣ
ꯑꯁ ꯑꯩꯗꯤ ꯍꯨꯏꯗꯤ ꯀꯌꯥ ꯍꯩꯅꯗꯦꯗꯥ
ꯅꯨꯡꯁꯤꯅꯦ
ꯎꯝ
ꯅꯪ ꯈꯪꯗꯕꯒꯤꯅꯤ ꯅꯪ ꯄꯥꯈꯪ ꯑꯣꯏꯕꯒꯤ ꯌꯥꯝ ꯅꯨꯡꯁꯤꯕꯅꯦ ꯍꯨꯏꯁꯨ
ꯑꯩꯗꯤ ꯅꯨꯡꯁꯤꯗꯦ
ꯍꯌꯦꯡ ꯀꯗꯥꯏ ꯆꯠꯀꯦꯔꯣ
ꯆꯠꯂꯣꯏꯗ
ꯎꯝ
ꯅꯪꯗꯤ ꯆꯠꯀꯗꯨ
ꯈꯪꯗꯦ ꯅꯨꯡꯁꯥ ꯁꯥꯃꯟꯗꯅꯥ ꯊꯕꯛ ꯆꯠꯊꯣꯛꯄꯁꯨ ꯌꯥꯝ ꯋꯥꯏꯕ
ꯎꯝ ꯍꯟꯗꯛ ꯃꯔꯛꯁꯦ ꯀꯩꯅꯣ ꯈꯪꯗꯦꯅꯦ ꯅꯣꯡꯁꯨ ꯆꯨꯗꯦ ꯅꯨꯡꯁꯥ ꯉꯥꯛꯇ
ꯎꯝ ꯑꯗꯨꯅꯤ
ꯅꯨꯡꯁꯥꯡꯡ ꯉꯥꯛꯇꯅꯦ
ꯎꯄꯥꯏ ꯂꯩꯥꯇ꯭ꯔꯦ ꯀꯥꯂꯦꯟꯅꯤꯅ ꯁꯥꯕ ꯇꯥꯕꯅꯦ
ꯎꯝ
ꯇꯨꯝꯅꯤꯡꯉꯕꯣ
ꯇꯨꯝꯅꯤꯡꯉꯦ ꯑꯥ
ꯎꯝ ꯈꯪꯗꯦꯅꯦ ꯒ꯭ꯌꯥꯟ ꯇꯥꯗ꯭ꯔꯦ ꯅꯣꯡꯁꯨ ꯆꯨꯗꯦ ꯃꯤꯗꯤ ꯂꯧ ꯂꯣꯏꯅꯈ꯭ꯔꯦ ꯑꯩꯈꯣꯏꯗꯤ ꯅꯣꯡꯁꯨ
ꯅꯣꯏꯗꯤ ꯐꯩꯗꯣꯝ ꯑꯃꯔꯛ ꯑꯅꯤꯔꯛ ꯈꯣꯏꯗꯦ ꯍꯥꯏꯕꯗꯨ ꯈꯣꯏꯈ꯭ꯔꯕꯣ
ꯎꯝ ꯃꯉꯥ ꯇꯔꯨꯛ ꯇꯔꯦꯠ ꯑꯣꯏꯔꯝꯒꯅꯤ ꯌꯥꯝ ꯄꯤꯛꯇꯤ ꯄꯤꯛꯏꯗ ꯈꯣꯏꯗ꯭ꯔꯤ ꯈꯣꯏꯗ꯭ꯔꯤ
ꯎꯝ
ꯎꯝ ꯅꯣꯏꯗꯤ ꯀꯗꯥꯏ ꯆꯠꯈꯤꯒꯦ ꯅꯣꯏ ꯏꯃꯨꯡꯁꯤꯡꯗꯤ
ꯈꯪꯗꯦꯍꯦ ꯅꯣꯏ ꯏꯃꯨꯡꯁꯤꯡ ꯍꯥꯏꯕ꯭ꯔꯥ ꯀꯩ ꯍꯥꯏꯕ꯭ꯔꯥ
ꯎꯝ
ꯎꯝ ꯀꯩꯁꯨ ꯆꯠꯇꯦꯗ
ꯎꯝ
ꯎꯝ ꯑꯥꯏꯁ ꯉꯁꯤꯁꯦ ꯋꯥꯗꯤ ꯋꯥꯔꯦꯍꯦ ꯍꯥꯏꯗꯤ ꯀꯣꯜ ꯇꯧꯕꯗꯒꯤꯅꯤ
ꯍꯌꯦꯡ ꯄꯣꯊꯥꯔꯣ ꯐꯖꯅ
ꯄꯣꯊꯥꯕ ꯌꯥꯗꯦ ꯇꯧꯒꯗꯕꯅꯤ ꯀꯣꯜꯗꯤ
ꯐꯖꯅ ꯄꯣꯊꯥꯔꯣ ꯏꯟꯁꯥꯡ ꯑꯍꯥꯎꯕ ꯆꯥꯔꯣ ꯑꯗꯨꯗꯤ ꯆꯤꯡꯒꯤ ꯉꯥꯗꯣ ꯆꯥꯅꯤꯡꯉꯦ
ꯑꯣ ꯐꯥꯕ ꯆꯠꯁꯤꯔꯣ
ꯅꯪ ꯐꯥꯕ ꯍꯩꯇ꯭ꯔꯒ
ꯍꯩꯒꯅꯤꯅ ꯍꯩꯔꯦ
ꯌꯥꯝ ꯍꯥꯎꯕꯅꯦ ꯆꯤꯡꯒꯤ ꯈꯪꯗꯦ ꯃꯤꯁꯤꯡꯁꯦ
ꯆꯥꯅꯤꯡꯉꯥꯏꯈꯛꯇ ꯋꯥꯕ ꯑꯗꯨꯒꯤ
ꯎꯝ
ꯆꯥꯛꯀꯤꯅꯦꯕ ꯍꯧꯖꯤꯛ ꯋꯥꯅ ꯊꯕꯛ ꯁꯨꯔꯤꯁꯦ ꯑꯩꯈꯣꯏ ꯅꯠꯇ꯭ꯔꯣ
ꯎꯝ ꯃꯥꯅꯦ ꯃꯥꯅꯦ ꯍꯌꯦꯡꯗꯤ ꯀꯥꯏ ꯆꯠꯀꯦꯔꯣ
ꯈꯪꯗꯦ ꯀꯥꯏꯗ ꯆꯠꯀꯦꯔ
ꯎꯝ
ꯅꯣꯏ ꯃꯥꯗꯤ ꯇꯨꯝꯈ꯭ꯔꯕꯣ
ꯇꯨꯝꯈ꯭ꯔꯦꯗ
ꯎꯝ
ꯉꯁꯥꯏꯅ ꯇꯨꯝꯈ꯭ꯔꯕ ꯃꯥꯜꯂꯤ
ꯎꯝ
ꯇꯨꯝꯅꯤꯡꯉꯦ
ꯎꯝ ꯍꯌꯦꯡꯁꯨ ꯑꯃꯨꯛ ꯀꯣꯜ ꯇꯧꯔꯗꯤ ꯌꯥꯏꯗꯅ ꯎꯝ